ꯍꯜꯂꯣ
ꯑꯣ ꯇꯥꯏꯌꯦ ꯇꯥꯏꯌꯦꯕꯣ
ꯍꯣꯏ ꯇꯁꯅꯁ ꯁꯦꯡꯅ ꯍꯥꯏꯕꯅꯤꯀꯣ ꯅꯪ ꯅꯪꯒ ꯋꯥꯔꯤ ꯇꯧꯕꯁꯨ ꯌꯥꯝ ꯅꯨꯡꯉꯥꯏ
ꯑꯣ
ꯉꯔꯥꯡꯁꯤꯡ ꯉꯔꯥꯡꯁꯤꯡꯁꯨ ꯑꯩ ꯋꯥꯔꯤ ꯇꯧꯋꯕꯀꯣ ꯑꯗꯨ ꯃꯈꯣꯏꯗꯨ ꯃꯈꯣꯏꯁꯨ ꯅꯨꯡꯉꯥꯏꯌꯦ ꯑꯗꯨꯕꯨ ꯈꯔ ꯈꯔꯗꯤꯀꯣ ꯑꯗꯨꯒ ꯑꯗꯨꯒ ꯀꯔꯤ ꯍꯥꯏꯁꯤꯔꯥ ꯃꯈꯣꯟ ꯇꯥꯗꯕ ꯑꯗꯨ ꯁꯨꯃꯥꯏꯅ ꯇꯧꯋꯕ
ꯑꯣ
ꯍꯧꯖꯤꯛꯇꯤ ꯌꯥꯝ ꯐꯥꯏ ꯑꯗꯨꯒꯤꯅꯤ ꯄꯨꯟꯁꯤ ꯍꯥꯏꯕꯁꯤ
ꯏꯆ ꯍꯥꯏꯕꯁꯤꯅ ꯑꯗꯨꯅꯦ
ꯍꯣꯏ
ꯑꯗꯨ ꯄꯨꯟꯁꯤꯗꯀꯣ ꯃꯤꯁꯤꯡ ꯑꯩꯈꯣꯏꯒꯤꯁꯨ ꯁꯥꯟꯇꯤꯁꯤꯡꯁꯦ ꯃꯤ ꯇꯣꯂꯣꯞ ꯆꯥꯗ꯭ꯔꯗꯤ ꯄꯩꯁꯥ ꯄꯥꯏꯗ꯭ꯔꯗꯤ ꯃꯤꯅꯤ ꯍꯥꯏꯅ ꯀꯥꯎꯟ ꯇꯧꯗ꯭ꯔꯦꯅꯦ ꯃꯣꯏꯁꯦ ꯁꯣꯁꯥꯏꯇꯤꯁꯤꯦ ꯍꯧꯖꯤꯛꯀꯥꯟꯒꯤ
ꯍꯣꯏ ꯍꯣꯏ ꯑꯗꯨꯒꯤꯅꯤ ꯑꯗꯨꯒꯤꯅꯤ
ꯔꯦꯁꯄꯦꯛꯁꯨ ꯂꯩꯇ꯭ꯔꯦꯕ ꯅꯠꯇ꯭ꯔꯥ ꯇꯣꯂꯣꯞ ꯆꯥꯔꯗꯤ ꯏꯁꯥ ꯐꯪꯉꯗꯤ ꯃꯤꯅ ꯑꯗꯨꯝ ꯔꯦꯁꯄꯦꯛ ꯂꯩꯕ ꯁꯣꯁꯥꯏꯇꯤꯗꯁꯨ ꯑꯩꯈꯣꯏꯒꯤꯀꯣ ꯈꯨꯟ ꯄꯨꯝꯕꯗ ꯑꯣꯏ ꯗꯣ ꯅꯠꯇ꯭ꯔꯥ
ꯆꯨꯝꯃꯦ ꯆꯨꯝꯃꯦ
ꯑꯗꯨ ꯑꯩꯗꯤ ꯑꯃꯔꯣꯝꯗ ꯌꯥꯅꯤꯡꯗꯦ ꯍꯥꯏꯕꯗꯤ ꯃꯤ ꯁꯤꯡꯁꯤ ꯄꯩꯁꯥ ꯄꯥꯏꯔꯁꯨ ꯄꯥꯏꯗ꯭ꯔꯁꯨ ꯗꯤꯁꯤꯄ꯭ꯂꯤꯟ ꯂꯩꯕꯀꯣ ꯗꯤꯁꯤꯄ꯭ꯂꯤꯟ ꯂꯩꯕ ꯂꯥꯏꯔꯤꯛ ꯂꯥꯏꯁꯨ ꯍꯩꯕ ꯊꯕꯛ ꯐꯕ ꯄ꯭ꯔꯤꯟꯁꯤꯄꯜ ꯌꯥꯝ ꯂꯩꯅ ꯃꯥ ꯌꯥꯝ ꯅꯤꯌꯣꯝ ꯌꯥꯝ ꯂꯩꯅ ꯍꯤꯡꯕ ꯃꯤꯁꯤꯡꯕꯨꯗꯤ ꯑꯩꯗꯤ ꯔꯦꯁꯄꯦꯛ ꯇꯧꯋꯦꯕ
ꯍꯣꯏ ꯍꯣꯏ ꯆꯨꯝꯃꯦ
ꯃꯥ ꯄꯩꯁꯥ ꯄꯥꯏꯗ꯭ꯔꯁꯨ ꯃꯥ ꯗꯤꯁꯤꯄ꯭ꯂꯤꯟ ꯌꯥꯝ ꯂꯩꯔꯗꯤ ꯂꯥꯏꯔꯤꯛ ꯌꯥꯝ ꯍꯩꯔꯗꯤ ꯑꯩꯗꯤ ꯔꯦꯁꯄꯦꯛ ꯇꯧꯋꯦꯕꯀꯣ
ꯑꯗꯨꯅꯦ ꯑꯗꯨꯅ ꯑꯗꯨꯕꯨ ꯑꯩꯈꯣꯏꯒꯤ ꯀꯔꯤ ꯍꯥꯏꯁꯤꯔ ꯥ ꯍꯧꯖꯤꯛꯀꯥꯟꯒꯤ ꯃꯤꯁꯤꯡꯁꯤꯀꯣ ꯄꯩꯁꯥ ꯄꯥꯏꯗꯕ ꯃꯤꯁꯤꯡꯁꯨ ꯃꯤꯅꯤ ꯍꯥꯏꯅ ꯈꯟꯗꯦꯕ
ꯃꯤꯅꯤ ꯍꯥꯏꯅ ꯈꯟꯗ꯭ꯔꯦ ꯀꯥꯔꯝ ꯇꯧ
ꯍꯣꯏ ꯍꯣꯏ ꯁꯣꯁꯥꯏꯇꯤꯅꯗꯤ ꯏꯃꯨꯡꯗ ꯐꯥꯎ ꯀꯣ ꯁꯨꯃꯥꯏꯅ ꯈꯟꯗꯦꯕ ꯑꯗꯨ ꯂꯥꯏꯔꯤꯛ ꯍꯥꯏꯔꯁꯨ ꯂꯥꯏꯔꯤꯛ ꯍꯥꯏꯗ꯭ꯔꯁꯨ ꯄꯩꯁꯥ ꯄꯥꯏꯕꯁꯤꯡꯁꯦ ꯂꯣꯏꯅꯃꯛ ꯔꯦꯁꯄꯦꯛ ꯄꯤꯌꯦꯕꯥ ꯃꯤꯁꯤꯡꯁꯦ ꯍꯧꯖꯤꯛꯀꯥꯟꯁꯦ ꯏꯕꯣ ꯂꯩꯁꯥꯕꯤꯁꯤꯡꯁꯨ ꯄꯩꯁꯥ ꯂꯩꯥꯕ ꯃꯤꯁꯤꯡꯕꯨ ꯑꯃꯨꯛꯀ ꯇꯥꯜꯂꯒ ꯀꯣ ꯍꯥꯏꯕꯗꯤ ꯁꯨꯃꯥꯏꯅ ꯇꯧꯅꯤꯕ ꯇꯥꯁꯦꯡꯅ ꯍꯥꯏꯔꯗꯤ ꯀꯥꯔ ꯑꯅꯧ ꯑꯅꯧꯕ ꯊꯧꯔꯒ ꯂꯥꯛꯑꯒ ꯄꯩꯁꯥ ꯄꯥꯏꯕ ꯃꯤꯁꯤꯡꯁꯤ ꯃꯈꯣꯏꯅ ꯍꯪꯅꯤ ꯀꯅꯥ ꯅꯣꯅꯥ ꯑꯩ ꯆꯠꯅꯤꯡꯗꯦ ꯍꯥꯏꯒꯅꯣ
ꯍꯣꯏ
ꯑꯗꯨꯒꯤꯅꯤꯕ ꯑꯗꯨꯒꯤꯅꯤ ꯍꯧꯖꯤꯛꯀꯥꯟꯁꯤ ꯅꯨꯄꯤ ꯊꯤꯅꯤꯡꯗ꯭ꯔꯁꯦ
ꯑꯗꯨꯅꯤ ꯑꯁ ꯅꯨꯄꯤꯁꯨ ꯐꯪꯔꯛꯀꯗꯧꯕ ꯃꯥꯟꯗꯦꯗꯥ
ꯍꯣꯏ ꯍꯣꯏ ꯍꯣꯏ ꯍꯧꯖꯤꯛꯀꯥꯟꯁꯤꯀꯣ
ꯑꯣ
ꯅꯨꯄꯤꯁꯤꯡꯁꯦ ꯅꯨꯄꯥ ꯈꯨꯗꯤꯡꯃꯛꯅ ꯂꯧꯥꯈ꯭ꯔꯦꯕ ꯑꯩꯈꯣꯏ
ꯎꯝ
ꯅꯨꯄꯤ ꯊꯤꯗ꯭ꯔꯤꯉꯩꯗ ꯃꯈꯣꯏꯅ ꯑꯃꯨꯛꯀ ꯂꯧꯈ꯭ꯔꯦꯕ
ꯍꯥꯎ
ꯈꯪꯗꯦ ꯃꯈꯣꯏ ꯑꯗꯨꯕꯨ ꯑꯩꯈꯣꯏꯒꯤꯁꯨ ꯀꯔꯤ ꯍꯥꯏꯁꯦ ꯏꯁꯣꯔꯅ ꯄꯤꯕꯤꯕ ꯑꯃꯗꯤ ꯂꯩꯌꯦꯕꯥꯀꯣ
ꯍꯣꯏ ꯑꯃꯗꯤ ꯂꯩꯔꯝꯕ ꯌꯥꯏ
ꯍꯣꯏ ꯍꯧꯖꯤꯛꯀꯤ ꯃꯇꯝꯁꯤ ꯋꯥꯠꯂꯤꯕ ꯑꯗꯨꯒꯤ ꯅꯪꯒꯤ ꯑꯃꯨꯛ ꯂꯩꯒꯅꯤ ꯍꯥꯏꯅ ꯀꯔꯤ ꯍꯥꯏꯁꯤꯔ ꯃꯤꯗꯤ ꯇꯝ ꯉꯝꯗꯦꯕꯀꯣ ꯑꯗꯨ ꯑꯩꯈꯣꯏꯒꯤ ꯃꯐꯝꯗ ꯂꯧꯕ ꯌꯥꯏ ꯑꯗꯨꯒ ꯑꯥ ꯂꯥꯞꯅꯒ ꯂꯧꯕꯁꯨ ꯌꯥꯏ ꯈꯪꯗꯦꯕꯀꯣ ꯃꯤ ꯍꯥꯏꯕꯗꯤ ꯍꯧꯖꯤꯛ ꯍꯧꯖꯤꯛꯁꯨ ꯁꯨꯃꯥꯏꯅ ꯇꯧꯔꯛꯏꯕꯀꯣ ꯑꯥ ꯀꯔꯤ ꯍꯥꯏꯁꯤꯔꯥ ꯑꯩꯈꯣꯏ ꯈꯨꯟꯗ ꯂꯩꯕ ꯃꯤꯁꯤꯡꯅ ꯗꯨꯛ ꯌꯥꯝ ꯂꯥꯞꯅ ꯀꯤꯂꯣꯃꯤꯇꯔ ꯌꯥꯝ ꯂꯥꯞꯄꯒ ꯂꯩꯕ ꯃꯤꯁꯤꯡꯅ ꯑꯃꯨꯛꯀ ꯂꯧꯋꯦ ꯑꯗꯨ ꯑꯗꯥ ꯇꯧꯋꯦꯕꯀꯣ ꯑꯗꯨ ꯂꯩꯒꯅꯤꯕ ꯃꯤ ꯍꯥꯏꯕꯗꯤ ꯑꯩꯈꯣꯏ ꯍꯥꯏꯕꯗꯤ ꯇꯝꯕ ꯉꯝꯗꯦꯕꯀꯣ
ꯇꯝꯕ ꯉꯝꯗꯦ ꯄꯨꯟꯁꯤꯁꯦ ꯇꯝꯕ ꯉꯝꯗꯦ ꯀꯩꯅꯣ
ꯍꯣꯏ ꯑꯗꯨꯅꯦ ꯑꯗꯨꯅꯦ ꯐꯖꯅ ꯂꯩꯔꯒ ꯂꯥꯏꯔꯤꯛ ꯇꯝꯃꯒ ꯀꯣ
ꯎꯝ ꯑꯗꯨꯗꯤ ꯑꯃꯗꯤꯗꯤ ꯑꯗꯨꯝ ꯐꯪꯒꯅꯤꯗ ꯍꯣꯏꯅ ꯀ꯭ꯌꯥꯟ ꯄꯥꯝ ꯂꯩꯔꯒ ꯂꯥꯏꯔꯤꯛ ꯐꯖꯅ ꯇꯝꯃꯒꯀꯣ ꯃꯇꯝ ꯃꯇꯝꯅ ꯑꯗꯨꯝ ꯂꯥꯛ ꯀꯅꯤꯗ ꯑꯗꯨꯗꯤ ꯊꯥꯖꯩꯌꯦꯗ
ꯑꯗꯨꯅꯤ ꯑꯗꯨꯅꯤ ꯑꯩꯈꯣꯏꯅ ꯍꯥꯏꯕꯗꯤ ꯑꯩꯈꯣꯏꯅ ꯑꯣꯖꯥ ꯍꯥꯏꯅ ꯇꯝꯃꯗꯤ ꯀꯩ ꯍꯥꯏꯁꯤꯅꯦ ꯑꯣꯖꯥ ꯑꯃꯒ ꯑꯩꯈꯣꯏꯒꯤꯁꯦ ꯅꯨꯄꯤꯁꯦ ꯑꯣꯖꯥ ꯍꯥꯏꯅ ꯑꯃꯨꯛꯀ ꯐꯪꯒꯅꯦꯕꯀꯣ ꯗꯣꯛꯇꯔꯁꯤꯅ ꯗꯣꯛꯇꯔꯒꯤ ꯅꯨꯄꯤ ꯑꯃ ꯐꯪꯅꯤ ꯍꯥꯏꯕ ꯑꯩꯈꯣꯏꯁꯨ ꯄꯥꯕ ꯃꯇꯝꯗ ꯎꯕꯀꯣ ꯑꯗꯨ ꯑꯥꯔꯃꯤꯁꯤꯡꯅ ꯑꯥꯔꯃꯤꯒꯤ ꯁꯨꯃꯥꯏꯅꯅ ꯐꯪꯉꯦ ꯑꯗꯨꯗ ꯍꯥꯏꯔꯤꯕ ꯎꯑꯦꯕ ꯆꯨꯝꯕ꯭ꯔꯥ ꯆꯨꯝꯗꯕ꯭ꯔꯥꯁꯨ ꯈꯪ ꯈꯪꯗꯦ ꯑꯗꯨꯕꯨ ꯁꯨꯃꯥꯏꯅ ꯎꯑꯦꯕ ꯀꯣ ꯂꯥꯏꯂꯦꯛꯛ ꯄꯥꯕ ꯃꯇꯝꯗ ꯑꯣ ꯈꯪꯗꯦ ꯑꯗꯨꯕꯨ ꯅꯣꯡꯃꯗꯤ ꯁꯣꯏꯅ ꯑꯩꯈꯣꯏꯒꯤꯁꯨ ꯄꯤꯕꯤꯒꯅꯦꯕ ꯊꯥꯖꯩꯌꯦꯕꯀꯣ
ꯃꯥꯅꯤ ꯃꯥꯅꯤ
ꯑꯗꯨꯗꯅꯦ ꯑꯗꯨ ꯅꯠꯇꯗꯤ ꯑꯩꯈꯣꯏ ꯃꯁꯤ ꯂꯝꯗꯝꯗ ꯂꯩꯕꯁꯤ ꯀꯔꯤ ꯍꯥꯏꯁꯤꯔꯦ ꯀꯅꯥꯗꯦꯕ ꯑꯗꯨ ꯂꯩꯔꯗꯤ
ꯍꯣꯏ
ꯑꯗꯨꯒꯤꯅꯤ
ꯑꯁ ꯍꯧꯖꯤꯛꯀꯥꯟꯁꯦ ꯍꯧꯖꯤꯛꯀꯥꯟꯁꯦ ꯆꯥꯛ ꯆꯥꯔꯒ ꯑꯗꯨꯝ ꯑꯃꯨꯛ ꯄꯣꯠ ꯊꯥꯕꯅꯤꯅ ꯄꯨꯛꯁꯤ ꯆꯥꯎꯔꯛꯈ꯭ꯔꯦꯅꯦ ꯋꯥ ꯆꯠ ꯇꯥꯕꯤꯦ
ꯋꯥꯋꯥꯛꯀꯤꯡ ꯆꯥꯔꯁꯨ ꯄꯣꯛꯁꯦ ꯍꯦꯟꯒꯠꯂꯤꯗ ꯑꯩꯒꯤꯗꯤ ꯈꯪꯗꯦ ꯀꯔꯤꯒꯤꯅꯣ
ꯑꯣꯝ ꯄꯨꯁꯨꯁꯠ ꯎꯝ
ꯑꯗꯨꯅꯦ ꯑꯗꯨꯅꯦ ꯀ꯭ꯂꯥꯁ ꯆꯠꯂꯒ ꯑꯗꯨꯅꯦ ꯀ꯭ꯂꯥꯁ ꯆꯠꯂꯒ ꯀꯣ ꯂꯥꯛꯦ ꯇꯨꯝꯂ ꯑꯗꯨꯒ ꯑꯩꯈꯣꯏꯒꯤ ꯀ꯭ꯂꯥꯁ ꯋꯥꯔꯛꯀꯨꯝꯕ ꯑꯁꯥꯏꯟꯃꯦꯟꯒꯨꯝꯕ ꯇꯧꯔꯒ ꯑꯗꯨꯒ ꯏꯔꯒ ꯁꯨꯃꯥꯏꯅ ꯇꯧꯔꯦ ꯑꯗꯨꯒ ꯋꯥꯔꯦ ꯇꯨꯝꯂꯦ ꯑꯗꯨꯒ ꯆꯥꯛ ꯆꯥꯔꯦ ꯑꯗꯨ ꯁꯨꯃꯥꯏꯅ ꯇꯧꯕꯒꯤ ꯃꯥꯜꯂꯦ ꯑꯩꯁꯨ ꯈꯟꯕꯅꯦꯕꯀꯣ ꯑꯗꯣ ꯁꯤꯅꯥꯕ ꯃꯇꯝꯗ ꯂꯩꯥꯏꯕ
ꯃꯥꯅꯤ ꯃꯥꯅꯤ ꯋꯥꯀꯤ ꯁꯣ ꯆ ꯐ ꯐꯩꯗ ꯍꯛꯆꯥꯡꯒꯤꯗꯃꯛꯀꯣ
ꯍꯣꯏ ꯍꯣꯏ ꯐꯥꯏ ꯑꯗꯨꯕꯨ ꯑꯩꯈꯣꯏꯒꯤ ꯃꯐꯝꯗ ꯅꯨꯡꯁꯥ ꯁꯉꯥꯡꯅꯀꯣ ꯏꯚꯤꯅꯤꯡꯒꯨꯝꯕꯗꯤ ꯈꯔ ꯐꯥꯏ ꯑꯗꯨꯕꯨ
ꯎꯝ
ꯍꯧꯖꯤꯛꯀꯨꯝꯕ ꯃꯇꯝꯗꯗꯤ ꯑꯣ ꯌꯥꯗꯦ
ꯎꯝ
ꯑꯌꯨꯛꯇ ꯀꯨꯝꯕ ꯑꯗꯨꯒ ꯏꯚꯤꯅꯤꯡꯒꯨꯝꯕꯗꯀꯣ ꯌꯥꯝ ꯍꯥꯏꯕꯗꯤ ꯍꯧꯖꯤꯛꯁꯤꯦ ꯅꯨꯡꯁꯥ ꯁꯥꯏ ꯑꯗꯨꯒꯀꯣ ꯁꯨꯃꯥꯏꯅ ꯇꯧꯕꯒꯤ ꯅꯨꯡꯁꯥ ꯀꯔꯤ ꯍꯥꯏꯁꯦ ꯁꯟ ꯁꯦꯠ ꯇꯧꯕ ꯃꯇꯝꯗꯀꯣ ꯃꯗꯨꯃ ꯌꯥꯝ ꯅꯨꯡꯉꯥꯏꯕ ꯑꯗꯨꯅ
ꯑꯣ ꯍꯣꯏ ꯍꯣꯏ
ꯍꯧꯖꯤꯛꯀꯥꯟꯗꯤ ꯑꯁ ꯃꯤꯗꯤ ꯊꯣꯛꯂꯛꯇꯦꯍ ꯅꯨꯡꯁꯥ ꯁꯍꯟꯕꯒꯤꯀꯣ
ꯑꯣ
ꯑꯗꯨꯒꯤꯅꯤ ꯅꯣꯡꯅꯤ ꯈꯔ ꯈꯔꯁꯨ ꯑꯣꯏꯦ ꯑꯗꯨꯕꯨ ꯀꯅꯥꯗꯦꯕꯀꯣ ꯅꯣꯡꯆꯨꯁꯦ ꯑꯃꯨꯛꯀ ꯌꯥꯝ ꯁꯥꯏꯌꯦꯕ
ꯇꯥꯗꯕꯀꯣ
ꯍꯣꯏ ꯍꯣꯏ ꯀꯟꯅ ꯇꯥꯗꯕ ꯀꯟꯅ ꯇꯥꯔꯗꯤ ꯑꯃꯨꯛꯀ ꯑꯩꯈꯣꯏꯒꯤ ꯃꯐꯝꯗꯗꯤ ꯏꯁꯤꯡ ꯆꯥꯎꯋꯅꯤꯀꯣ ꯏꯁꯤꯡ ꯆꯥꯛ ꯍꯣꯏ ꯍꯣꯏ ꯆꯥꯎꯔꯒ ꯏꯁꯤꯡ ꯊꯨꯝꯃꯦ ꯑꯗꯨꯒ ꯃꯤꯁꯤꯡꯅ ꯑꯃꯨꯛꯀ ꯋꯥꯑꯦ
ꯋꯥꯏꯌꯦ ꯑꯗꯨꯅꯤ ꯑꯗꯨꯅꯤ ꯇꯝꯄꯥꯛꯁꯦ ꯅꯣꯡꯃꯨꯛ ꯇꯥꯕ ꯌꯥꯗꯕ ꯑꯩꯈꯣꯏꯒꯤ ꯑꯁꯤꯁꯦ ꯗ꯭ꯔꯦꯅꯦꯖ ꯐꯖꯅ ꯂꯩꯇꯕꯤꯒꯤꯅꯦ ꯑꯃꯔꯣꯝꯗ ꯍꯥꯏꯁꯔꯗꯤꯀꯣ
ꯆꯨꯃꯤ ꯑꯗꯨꯅꯤ ꯑꯗꯨꯅꯤ ꯑꯗꯨꯕꯨꯅꯦꯁꯤꯡꯗꯤ ꯂꯩꯇꯦ ꯑꯗꯨꯒ ꯂꯩꯥꯏꯕꯁꯨ ꯃꯤꯁꯤꯡꯅ ꯀꯔꯤ ꯀꯔꯤ ꯊꯝꯂ ꯅꯒꯀꯣ ꯄꯣꯠ ꯆꯩꯁꯤꯡꯅ ꯍꯣꯏ ꯍꯣꯏ ꯑꯗꯨꯅꯤ ꯑꯗꯨꯒꯤꯅꯤ ꯃꯗꯨꯒꯤꯅꯤ ꯃꯔꯝ ꯍꯥꯏꯕꯁꯦ
ꯍꯣꯏ ꯑꯗꯨꯒꯤ ꯏꯁꯤꯡꯁꯦ ꯐꯖꯅ ꯅꯣꯡ ꯆꯠꯇ꯭ꯔꯦꯕ ꯂꯣꯡꯗ꯭ꯔꯦꯕ ꯑꯗꯨꯒꯤ ꯏꯁꯤꯡꯗꯨ ꯊꯨꯝꯃꯒ ꯑꯗꯨꯝ ꯇꯥꯎ ꯆꯠꯇꯕꯤ ꯇꯥꯎꯗꯕꯤ ꯀꯣ ꯐ꯭ꯂꯣ ꯇꯧꯕꯗꯕꯤ ꯑꯗꯨꯝ ꯄꯨꯈ꯭ꯔꯤꯒꯤ ꯇꯥꯏꯞꯇ ꯑꯗꯨꯝ ꯂꯩꯈ꯭ꯔꯦꯕ ꯏꯁꯤꯡꯗꯣ
ꯑꯗꯨꯅꯦ ꯑꯗꯨꯒ ꯍꯦꯟꯒꯠꯂꯗꯤ ꯌꯨꯝꯒꯨꯝꯕꯗ ꯆꯪꯂꯛꯀꯅꯤꯀꯣ ꯌꯨꯝꯒꯨꯝꯕꯗ ꯆꯪꯂꯛꯑꯒ ꯆꯦꯡ ꯆꯥꯛꯀꯨꯝꯕ ꯑꯗꯨ ꯐꯨꯔꯤꯠꯀꯨꯝꯕ
ꯂꯥꯏꯅꯥ ꯑꯃꯨꯛ ꯊꯣꯛꯂꯛꯀꯅꯤ ꯅꯠꯇ꯭ꯔꯥ ꯀꯥꯡ ꯀꯥꯡꯁꯤꯡ ꯌꯥꯝꯕ
ꯍꯣꯏ ꯍꯣꯏ ꯍꯣꯏ ꯑꯗꯨꯒꯤ ꯂꯥꯏꯅꯥꯅꯦ ꯌꯥꯝ ꯀꯤꯕꯁꯤ ꯍꯧꯖꯤꯛ ꯀꯥꯟꯁꯦ ꯍꯥꯏꯕꯗꯤ ꯂꯥꯏꯅꯥ ꯑꯃ ꯊꯣꯛꯔꯛꯑꯗꯤ ꯈꯪꯗꯦ ꯀꯔꯝꯕ ꯂꯥꯏꯅꯥ ꯑꯃꯀ ꯊꯣꯛꯣꯔꯛꯀꯗ꯭ꯔ ꯀꯣ ꯍꯧꯖꯤꯛ ꯀꯣꯝꯄ꯭ꯂꯤꯀꯦꯇꯦꯠꯅꯤꯕ ꯑꯗꯨ ꯑꯩꯈꯣꯏꯒꯤ ꯂꯩꯐꯝꯁꯦ ꯁꯨꯃꯥꯏꯅ ꯇꯣꯏꯅ ꯇꯧꯋꯤꯗ ꯏꯁꯤꯡ ꯌꯥꯝ ꯅꯣꯡꯁꯦ ꯌꯥꯝ ꯆꯨ ꯑꯃꯨꯛꯀ ꯀꯔꯤ ꯍꯥꯏꯁꯤꯔ ꯏꯁꯤꯡꯁꯤ ꯌꯥꯝꯃꯟꯕꯒꯤꯀꯣ ꯑꯗꯨꯒ ꯗ꯭ꯔꯦꯅꯦꯖꯁꯨ ꯁꯨ ꯌꯥꯝ ꯄꯤꯛꯀꯦ ꯄꯤꯛꯂꯁꯨ ꯃꯤꯁꯤꯡꯅ ꯇꯝꯄꯥꯛꯒꯤꯗꯤ ꯀꯅꯥ ꯀꯅꯥꯅ ꯁꯨꯃꯥꯏꯅ ꯀꯔꯤ ꯍꯥꯏꯁꯤꯗ ꯐꯖꯅ ꯁꯦꯡꯕꯅꯤ ꯑꯗꯨꯒ ꯂꯩꯥꯏꯇꯦꯕ ꯃꯤꯁꯤꯅ ꯂꯥꯛꯑꯒ ꯅꯨꯡꯗꯥꯡ ꯑꯃꯗ ꯂꯥꯛꯑꯒ ꯑꯃ ꯃꯈꯣꯏꯒꯤ ꯗꯁꯕꯤꯟ ꯑꯃꯒ ꯂꯧꯒꯅꯤ ꯊꯝꯒꯅꯤ ꯑꯗꯨꯒ ꯊꯝꯒꯅꯤ ꯑꯗꯨꯒꯤꯗꯃꯛꯅꯤꯉꯣ
ꯃꯥꯅꯤ
ꯏꯁꯤꯡ ꯆꯥꯎꯔꯒ ꯏꯁꯤꯡ ꯊꯨꯝꯃꯗꯤ ꯑꯗꯨ ꯂꯣꯏꯅꯃꯛꯀꯤ ꯗꯁꯕꯤꯟꯒꯤ ꯏꯁꯤꯡꯁꯤꯡꯗꯣ ꯑꯗꯨ ꯑ ꯑꯉꯥꯡꯒꯨꯝꯕ ꯑꯗꯨꯒ ꯑꯩꯈꯣꯏꯅ ꯑꯃꯨꯛꯀ ꯇꯧꯋꯦ ꯑꯩꯈꯣꯏꯒꯤ ꯀꯤ ꯍꯥꯏꯁꯦ ꯏꯁꯀꯤꯟꯒꯨꯝꯕꯗꯀꯣ ꯑꯃꯨꯒ ꯇꯧꯔꯗꯤ ꯂꯥꯏꯅꯥꯁꯤ ꯌꯥꯝ ꯊꯣꯔꯛꯑꯦꯕ
ꯃꯥꯅꯦ ꯃꯥꯅꯤ
ꯑꯗꯣꯏꯅꯦ ꯈꯪꯗ꯭ꯔꯦ
ꯑ
ꯃꯤꯒꯤ ꯄꯨꯟꯁꯤ ꯍꯥꯏꯕꯁꯦ ꯁꯨꯃꯥꯏꯅ ꯇꯧꯗꯧꯕ ꯃꯥꯜꯂꯦꯕ ꯑꯩꯈꯣꯏ
ꯍꯣꯏ
ꯑꯗꯨꯕꯨ ꯍꯣꯠꯅꯕꯁꯤꯡꯁꯤ ꯁꯣꯏꯗꯅ ꯑꯃꯨꯛꯀ ꯐꯪꯒꯅꯤꯗ ꯑꯩꯁꯨ ꯅꯍꯥꯟ ꯑꯩꯁꯨ ꯑꯦꯛꯖꯥꯝ ꯊꯥꯒꯦ ꯍꯥꯏꯕꯅꯤ ꯑꯗꯨ ꯅꯦꯠ ꯑꯦꯛꯖꯥꯝ ꯍꯥꯏ ꯀꯣ ꯍꯥꯏ ꯑ ꯑꯁꯤꯁꯇꯦꯟ ꯄ꯭ꯔꯣꯐꯦꯁꯔꯒꯤ ꯑꯗꯨ ꯊꯥꯒꯦ ꯍꯥꯏꯅ ꯍꯣꯏ ꯍꯣꯏ ꯊꯥꯒꯦ ꯍꯥꯏꯅ ꯑꯃꯨꯛꯒ ꯑꯩꯗꯣ ꯂꯥꯢꯕꯅꯦꯕ ꯑꯕꯨ ꯑꯗꯨꯕꯨ ꯂꯝꯕꯤ ꯆꯠꯄꯥ ꯑꯗꯨꯕ ꯌꯥꯗꯕꯀꯣ
ꯑꯣ
ꯑꯗꯨꯒꯤ ꯑꯩ ꯇꯣꯛꯈ꯭ꯔꯕꯅꯦ ꯗꯤꯁꯦꯝꯕꯔꯒꯨꯝꯕꯗ ꯑꯩꯗ ꯊꯥꯒꯦ ꯍꯥꯏꯅ ꯈꯜꯂꯤꯕꯅꯤ
ꯑꯣ ꯑꯩꯁꯨ ꯗꯤꯁꯦꯝꯕꯔꯗ ꯊꯥꯖꯤꯅꯅꯤ ꯍꯧꯖꯤꯛ ꯗꯤꯁꯦꯝꯕꯔꯗꯀꯣ
ꯑꯣ ꯗꯤꯁꯦꯝꯕꯔꯒꯤꯅꯤꯀꯣ ꯅꯪꯁꯨ ꯑꯣ ꯌꯥꯝ ꯐꯥꯢꯅꯦ ꯑꯗꯨꯗꯤ ꯁꯣꯏꯗꯅ ꯊꯣꯔꯛꯀꯅꯤ
ꯑꯁ ꯍꯥꯏꯕ ꯉꯝꯗꯦ
ꯄꯨꯡ ꯇꯔꯨꯛ ꯇꯔꯦꯠ ꯅꯤꯄꯥꯟ ꯗꯨꯃꯥꯏꯅ ꯅꯨꯃꯤꯠ ꯈꯨꯗꯤꯡ ꯁꯨꯃꯥꯏꯅ ꯂꯩꯔꯤꯛ ꯄꯥ ꯁꯣꯏꯅ ꯊꯣꯂꯛꯀꯅꯤꯀꯣ ꯑꯥꯢ ꯇꯁꯦꯡꯅ ꯍꯥꯏꯕꯗꯨꯅꯤ
ꯑꯁ ꯑꯗꯨꯅꯤ ꯃꯔꯛ ꯃꯔꯛꯇꯀꯣ ꯑꯩꯈꯣꯏ ꯂꯥꯏꯔꯤꯛ ꯄꯥꯕ ꯄꯥꯔꯇꯤꯁꯤ ꯁꯤꯁꯨ ꯃꯤꯅ ꯊꯧꯅꯥ ꯍꯥꯞꯄꯤꯕ ꯑꯦꯟꯀꯔꯦꯖ ꯇꯧꯕꯤꯕꯁꯤ ꯅꯨꯡꯉꯥꯏꯕꯅꯦ ꯄꯥꯅꯤꯡꯕꯅꯦ ꯍꯦꯟꯅ ꯎꯝ ꯋꯥꯈꯟ ꯊꯧꯒꯠꯄꯤꯕ ꯄꯨꯛꯅꯤꯡ ꯊꯧꯒꯠꯄꯤꯕꯁꯦ ꯗꯔꯀꯥꯔ ꯌꯥꯝꯕ ꯑꯣꯏꯕꯅꯦꯕ ꯎꯝ ꯎꯝ
ꯑꯗꯨꯅꯤ ꯍꯧꯖꯤꯛꯀꯥꯟꯁꯤ ꯇꯁꯦꯡꯅ ꯍꯥꯏꯕꯁꯤ ꯑꯩꯁꯨ ꯄꯨꯡ ꯑꯅꯤꯕꯨꯗꯤ ꯄꯥꯕ ꯉꯝꯗꯦ ꯇꯁꯦꯡꯅ ꯍꯥꯏꯔꯗꯤꯀꯣ ꯍꯥꯏꯕꯗꯤ ꯂꯥꯏꯔꯤꯛ ꯄꯥꯒꯦ ꯍꯥꯏꯕ ꯃꯇꯝꯗ ꯑꯃꯨꯛꯀ ꯊꯕꯛ ꯑꯃ ꯇꯧꯅꯤꯡꯕ ꯑꯃꯨꯛꯀ ꯑꯃꯨꯛꯀ ꯋꯥꯈꯜꯗ ꯂꯥꯛꯀꯅꯤꯕ ꯑꯗꯨꯒ ꯐꯣꯟꯁꯦ ꯄꯥꯏꯅꯤꯡꯕ ꯑꯗꯨꯒ ꯁꯨꯃꯥꯏ ꯇꯧꯅꯤꯡꯕ ꯑꯗꯨꯒ ꯁꯨꯃꯥꯏꯅ ꯇꯧꯅꯤꯡꯕ ꯑꯗꯨꯒ ꯑꯩ ꯍꯧꯖꯤꯛꯇꯤ ꯄꯨꯡ ꯑꯅꯤ ꯑꯍꯨꯝ ꯄꯥꯒꯦ ꯍꯥꯏꯅ ꯐꯝꯔꯁꯨ ꯑꯃꯨꯛꯀ ꯃꯤꯅꯤꯠꯁꯦ ꯊꯥꯔꯇꯤꯒꯨꯝꯅ ꯌꯧꯔꯤ ꯑꯃꯨꯛꯀ ꯇꯨꯝꯅꯤꯡꯕꯀꯣ ꯑꯗꯨꯒ ꯆꯥ ꯊꯛꯅꯤꯡꯉꯦ ꯑꯗꯨꯒ ꯋꯥꯁꯔꯨꯝꯗ ꯆꯠꯅꯤꯡꯉꯦ ꯑꯗꯨꯒ ꯁꯨꯃꯥꯏꯅ ꯇꯧꯕꯒꯤ ꯗꯤꯁꯇ꯭ꯔꯦꯛꯁꯟꯁꯦ ꯌꯥꯝ ꯂꯩꯌꯦꯕꯀꯣ ꯑꯗꯨ ꯑꯗꯨꯅꯦ ꯐꯗꯨꯕꯨ ꯑꯦꯠ ꯑꯋꯥꯔꯁ ꯀꯨꯝꯕ ꯄꯥꯕ ꯉꯝꯕ ꯃꯤꯁꯤꯡꯗꯤ ꯑꯁ ꯑꯩꯁꯨ ꯄꯥꯅꯤꯡꯉꯦ ꯁꯨꯃꯥꯏꯅ ꯑꯗꯨꯕꯨ ꯍꯣꯠꯅꯕꯤꯕꯅꯦꯕ ꯑꯗꯨꯕꯨ ꯉꯝꯗꯦꯕ ꯑꯩꯗꯤ ꯇꯁꯦꯡꯅ ꯍꯥꯢꯔꯗꯤ
ꯍꯥꯏꯕꯗꯤ ꯑꯃꯒꯤ ꯀꯩ ꯍꯥꯏꯁꯤꯔꯥ ꯃꯈꯣꯏꯒꯤ ꯐꯣꯟ ꯄꯥꯏꯅꯤꯡꯕꯒꯤꯀꯣ ꯑꯗ ꯗꯨꯒꯤ ꯃꯔꯝꯗꯤ ꯑꯃꯅꯦ ꯂꯤꯛ ꯄꯥꯕ ꯉꯝꯗꯕꯁꯦ
ꯍꯣꯏ ꯍꯣꯏ ꯐꯣꯟꯁꯤ ꯀꯣ
ꯍꯣꯏ ꯐꯣꯟꯁꯦ ꯌꯥꯝꯅ ꯀꯔꯤ ꯍꯥꯏꯁꯤꯔꯥ ꯆꯨꯝꯅ ꯆꯨꯝꯅ ꯁꯤꯖꯤꯟꯅꯕ ꯈꯪ ꯍꯣꯏ ꯍꯣꯏ ꯈꯪꯂꯒ ꯁꯤꯖꯤꯟꯅꯕ ꯃꯤꯁꯤꯡꯗꯤ ꯌꯥꯝ ꯍꯩꯌꯦ
ꯌꯥꯝ ꯐꯩ ꯏꯟꯇꯔꯅꯦꯠꯇ ꯆꯦꯠ ꯖꯤ ꯄꯤ ꯇꯤꯗ ꯀꯣ ꯍꯧꯖꯤꯛꯀꯥꯟꯗꯤ ꯑꯟꯁꯔ ꯊꯤꯕꯒꯤ ꯑꯗꯨꯒꯤꯗꯤ ꯌꯥꯝ ꯀꯥꯟꯅꯩ ꯑꯗꯨꯕꯨ ꯁꯦꯔꯥꯟ ꯇꯨꯔꯥꯟꯗ ꯁꯤꯖꯤꯟꯅꯕ ꯂꯝꯕꯤꯗꯨꯗꯤ ꯀꯥꯟꯅꯗꯦꯗꯅ
ꯑꯗꯨꯅꯦ ꯒꯦꯝ ꯁꯅꯥꯕ ꯑꯗꯨꯒ
ꯎꯝ
ꯅꯨꯄꯤꯁꯤꯡꯕꯨ ꯋꯥ ꯁꯅꯕ ꯑꯗꯨꯗꯀꯣ